ꯇꯥꯏꯌꯦ ꯇꯥꯏꯌꯦ ꯅꯪ ꯌꯥꯝ ꯊꯦꯡꯉꯦꯅꯦ
ꯌꯦꯡꯉꯦ ꯑꯗꯨ ꯋꯥꯁꯤꯞ ꯂꯣꯢꯒ꯭ꯔꯕꯣ
ꯇꯧꯗꯦ
ꯐ꯭ꯔꯤꯒꯤ
ꯇꯧꯗꯦꯗ
ꯍꯦꯛ ꯕꯤꯖꯤ ꯍꯥꯏꯔꯒ
ꯑꯩꯒꯤ ꯀꯣꯛ ꯔꯤꯖꯦꯛꯠ ꯇꯧꯕ ꯍꯧꯒꯦ ꯍꯥꯏꯔꯕꯣ
ꯏꯊꯣꯛꯏꯕ ꯀꯔꯤ ꯑꯩ ꯈꯔ ꯏꯊꯣꯛꯅꯤꯡꯉꯥꯏ ꯂꯩ ꯍꯩꯖꯤꯛ
ꯎꯝ ꯐꯔꯦ ꯐꯔꯦ
ꯆꯥꯛꯇꯤ ꯆꯥꯔꯕꯦ ꯕꯦꯃꯥ
ꯆꯥꯗꯔꯤ ꯃꯤ ꯑꯇꯣꯞꯄ ꯆꯥꯕꯒꯤ ꯉꯥꯏꯔꯥ ꯂꯩ
ꯃꯩꯖꯦ ꯌꯥꯝ ꯇꯜꯂꯦ
ꯎꯝ ꯇꯥꯟꯕꯅꯦ
ꯊꯣꯡꯕꯗꯤ ꯂꯣꯏꯔꯕꯣ
ꯎꯝ ꯂꯣꯏꯔꯦ ꯆꯥꯅꯤꯡꯉꯥꯏꯈꯛ ꯉꯥꯏꯔꯦ
ꯑꯗꯨ ꯆꯥꯕꯗꯨ ꯔꯨꯝꯗ ꯆꯥꯕ ꯌꯥꯗꯕ꯭ꯔꯣ
ꯑꯁ ꯇꯜꯂꯦ ꯄꯨꯔꯒ ꯑꯞꯁꯇꯦꯠ ꯆꯠꯂꯒ ꯑꯃꯛ ꯀꯥꯔꯒ ꯉꯁꯥꯏ ꯑꯃ ꯐꯪꯈ꯭ꯔꯦ
ꯃꯣꯏ ꯆꯥꯕ ꯂꯣꯏꯔꯒ ꯅꯣꯏ ꯑꯃꯨꯛ ꯆꯥꯒꯗꯕ ꯆꯥꯃꯤꯟꯅꯕ ꯌꯥꯗꯕ꯭ꯔꯣ
ꯐꯝꯐꯝꯁꯨ ꯂꯩꯇꯦ ꯕꯦꯝꯃꯥ ꯑꯅꯤꯔ ꯑꯍꯨꯝꯂ ꯈꯛꯇꯅꯦ
ꯑꯁ ꯅꯣꯏꯅ ꯂꯩꯕꯁꯦ ꯂꯩꯗꯤ ꯂꯩꯕꯗꯤ ꯅꯨꯡꯉꯥꯏ ꯃꯤ ꯌꯥꯝꯕꯒꯤꯀꯣ
ꯍꯣꯏ ꯈꯪꯗꯦꯗꯥ ꯃꯤ ꯑꯇꯣꯞꯄꯗꯒꯤ ꯀꯥꯔꯤꯔꯥ ꯍꯥꯟꯅ ꯌꯥꯝ ꯊꯨꯅ ꯍꯣꯡꯒꯦ ꯍꯥꯏꯔꯗꯤꯀꯣ
ꯎꯝ
ꯌꯥꯕꯅꯤ ꯑꯗꫭ ꯌꯥꯝ ꯉꯟꯅ ꯑꯣꯏꯔꯗꯤ ꯆꯥꯛꯁꯨ ꯏꯪꯒꯅꯤ ꯑꯃꯨꯛꯀ ꯆꯥꯛ ꯂꯥꯝꯒꯅꯤ
ꯑꯃꯨꯛꯀ ꯆꯥꯛ ꯂꯝꯒꯅꯤ ꯍꯥꯏ
ꯑꯗꯨ ꯉꯥꯏꯕꯅ ꯈꫭꯏ ꯐꯩꯌꯦꯅ ꯑꯃꯨꯛꯀ ꯉꯥꯏꯕ ꯆꯨꯅꯁ ꯑꯃ ꯑꯗꯨꯗꯤ ꯑꯩꯈꯣꯏ ꯕꯤꯁꯥꯜꯗ ꯊꯕꯛ ꯂꯩꯗꯧ ꯃꯥꯂ‌ꯦ ꯍꯥꯏꯌ‌ꯦ ꯅꯪ ꯅꯪꯒꯤꯗꯤ ꯂꯞ ꯂꯥꯞꯃꯟꯒꯦ ꯂꯥꯞꯃꯟꯕ꯭ꯔꯥ ꯕꯤꯁꯥꯜꯗ
ꯑꯥ ꯂꯥꯞꯇ‌ꯦ
ꯌꯥꯕ꯭ꯔꯥ ꯕꯤꯁꯥꯜ ꯍꯥꯏꯕꯗꯤ ꯑꯁꯤ ꯑꯩꯈꯣꯏ ꯆꯤꯡꯃꯥꯏꯔꯣꯡꯒꯤꯗꯣ
ꯍꯣꯏ
ꯌꯥꯅꯤꯀꯣ ꯍꯪꯕ ꯆꯠꯁꯤꯔꯣ ꯍꯣꯏ ꯍꯪꯕ ꯆꯠꯁꯤꯔꯥ
ꯌꯥꯏꯑꯦ ꯑꯌꯨꯛꯀꯤ ꯇꯧꯅꯤꯡꯉꯦ
ꯑꯣ ꯍꯣꯏ ꯑꯗꯨ ꯍꯧꯖꯤꯛꯀꯥꯟ ꯀꯔꯤꯔꯥ ꯃꯤ ꯑ ꯄꯣꯠꯆꯩ ꯂꯥꯛꯇꯕꯒꯤ ꯂꯩꯇ ꯂꯩꯔꯔꯣꯏꯔꯥ ꯑꯃꯨꯛꯀ ꯈꯟꯕꯗꯨ ꯍꯪꯕ ꯆꯠꯁꯤꯅ ꯆꯠꯁꯤꯔꯣ꯫
ꯌꯥꯏꯌ‌ꯦ ꯑꯗꯨ ꯕꯤꯁꯥꯜꯗ ꯈꯪꯅꯕ ꯂꯩꯔꯗꯤ ꯐꯒꯅꯤꯀꯣ꯫
ꯎꯝ ꯂꯩꯇ‌ꯦ ꯑꯩꯗꯤ꯫ ꯎꯝ ꯑꯗꯨ ꯀꯦꯁꯤꯌꯥꯔ ꯑꯣꯏꯅꯗꯤ ꯌꯥꯝ ꯋꯥꯒꯅꯤ ꯄ꯭ꯔꯣꯕ꯭ꯂꯦꯝ ꯑꯃ ꯅꯨꯃꯤꯗꯥꯡ ꯑꯗꯨꯝ ꯂꯦꯞꯀꯗꯕꯗꯣ ꯐꯝꯐꯝꯁꯨ ꯂꯩꯇꯦ ꯃꯣꯏꯒꯤ
ꯑꯦ ꯑꯩꯒꯤ ꯑꯩꯒꯤ ꯈꯣꯡꯗꯤ ꯌꯥꯔꯣꯏ
ꯎꯝ ꯑꯗꯨꯅꯦꯕ ꯈꯣꯏ ꯂꯦꯞꯄꯗꯤ ꯉꯝꯃꯔꯣꯏ ꯑꯗꯨ ꯄꯣꯠꯆꯩꯀꯣ ꯑ ꯑꯔꯦꯟꯖ ꯇꯧꯔꯒ ꯀꯔꯤꯔꯥ ꯃꯣꯏ ꯄꯨꯔꯛꯄꯁꯤꯡꯗꯣ ꯃꯄꯥꯝꯗ ꯄꯨꯔꯒ ꯆꯠꯄꯀꯣ ꯑꯗꯨꯒꯨꯝꯕꯗꯨ ꯌꯥꯗꯕ ꯃꯥꯜ ꯑꯦꯍ‌ꯦ
ꯑꯗꯨ ꯀꯦꯁꯤꯔꯒꯤꯅ ꯄꯥꯔꯠ ꯇꯥꯏꯝ ꯂꯩꯒꯗꯕ ꯃꯥꯜꯂꯦ
ꯂꯣꯏ ꯄꯠ ꯄꯥꯔꯠꯇꯥꯏꯝ ꯂꯩꯔꯝꯅꯤ ꯑꯗꯨ ꯍꯪꯕ ꯌꯥꯏꯌꯦ ꯍꯪꯕ ꯆꯠꯁꯦ꯫ ꯌꯥꯝ ꯅꯨꯡꯉꯥꯏ ꯅꯨꯡꯉꯥꯏꯅꯤ ꯇꯧꯃꯤꯟꯅꯔꯒ ꯃꯐꯝꯗꯨ ꯌꯥꯝ ꯂꯥꯞꯇꯦꯅ ꯂꯥꯞꯄꯗꯤ ꯂꯥꯞꯄꯦ ꯑꯗꯨ ꯌꯥꯝꯗꯤ ꯅꯠꯇꯦꯅ꯫
ꯀꯅꯥꯅ ꯅꯪꯉꯣꯟꯗ ꯍꯥꯏꯕ꯭ꯔꯥ꯫
ꯑꯩꯗꯤ ꯑꯁꯤ ꯎꯝ ꯑꯩꯈꯣꯏ ꯄꯥꯎ ꯐꯥꯎꯅꯕ ꯗꯒꯤ ꯅꯝꯕꯔ ꯂꯛ-ꯂꯧꯔꯛꯄꯀꯣ ꯑꯗꯨ ꯑꯗꯨꯗ ꯑꯗꯨꯝ ꯀꯣꯜ ꯇꯧꯔꯒ ꯂꯩꯕ ꯃꯥꯜꯂꯦ꯫ ꯃꯣꯏꯁꯨ ꯊꯕꯛ ꯇꯧꯈꯤꯕꯅꯤ ꯍꯥꯏꯅꯀꯣ ꯑꯗꯨꯗ꯫
ꯂꯩꯔꯝꯒꯅꯤꯗꯤ ꯍꯥꯏꯕꯀꯣ꯫
ꯑ
ꯑꯗꯨꯗꯤ ꯌꯥꯏ
ꯑꯗꯨ ꯃꯇꯝꯗꯣ ꯑꯩꯈꯣꯏ ꯍꯥꯏꯅꯔꯒ ꯆꯠꯁꯦ꯫
ꯍ ꯀꯔꯝ ꯀꯥꯟꯗ ꯌꯥꯒꯗ꯭ꯔꯥ꯫ ꯃꯉꯣꯟꯗ ꯀꯔꯝ ꯀꯥꯟꯗ ꯆꯠꯂꯒ ꯍꯪꯉꯗꯤ ꯌꯥꯒꯗ꯭ꯔꯥ ꯍꯥꯏꯕꯗꯨ ꯍꯥꯏꯔꯛꯑꯗꯤ ꯍꯦꯟꯅ ꯐꯒꯅꯤ ꯍꯥꯏꯕꯗꯤ ꯑꯩꯈꯣꯏ ꯆꯠꯂꯒ
ꯎꯝ ꯀꯨꯏꯈ꯭ꯔ ꯕ ꯃꯥꯜꯂꯦ ꯃꯥꯒꯤ ꯃꯥ ꯇꯧꯕ ꯊꯕꯛꯇꯣ ꯃꯥꯗꯤ ꯅꯨꯡꯗꯥꯡꯗ ꯇꯧꯋꯦ ꯍꯥꯏꯌ‌ꯦ꯫
ꯑꯝ
ꯑꯗꯣ ꯑꯗꯨꯝ ꯗꯥꯏꯔꯦꯛ ꯆꯠꯂꯒ ꯀꯣ ꯃꯤ ꯍ‌ꯦꯠ ꯍꯦꯠ ꯀꯗꯥꯏꯗ ꯂꯩꯒꯦꯔꯥꯒꯨꯝꯕ ꯍꯪꯉꯒ꯫ ꯈꯔ ꯏꯀꯥꯏꯔꯁꯨ ꯄꯩꯁꯥ ꯐꯪꯒꯦ ꯍꯥꯏꯔꯗꯤ ꯇꯧꯕ ꯌꯥꯏꯅ꯫
ꯌꯥꯏ ꯌꯥꯏ ꯈꯔ ꯇꯧꯕꯅꯗꯤ ꯐꯩꯗ ꯐ꯭ꯔꯦꯁ ꯑꯞ ꯇꯧ
ꯍꯣꯏ ꯑꯌꯨꯛ ꯑꯌꯨꯛ ꯈꯛ ꯇꯧꯒꯦ ꯍꯥꯏꯔꯁꯨꯀꯣ꯫
ꯎꯝ꯫
ꯑꯗꯣ ꯃꯣꯏꯒꯤ ꯑꯌꯨꯛꯁꯦ ꯑꯌꯨꯛ ꯇꯧꯒꯦ ꯍꯥꯏꯔꯗꯤ ꯄꯣꯠꯆꯩ ꯑꯔꯦꯟꯖ ꯇꯧꯅꯤꯡꯉꯥꯏ ꯈꯛ ꯂꯩꯗꯧ ꯃꯥꯜꯂꯦ꯫ ꯀꯦꯁꯤꯌꯔꯒꯤꯗꯤ ꯃꯣꯏ ꯄꯨꯡ ꯇꯔꯥꯗꯒꯤ ꯍꯥꯡꯂꯝꯅꯤ꯫ ꯑꯟꯅꯗꯤ ꯍꯥꯡꯔꯣꯏ꯫
ꯄꯨꯡ ꯇꯔꯥꯗ ꯍꯥꯡꯗꯦ ꯄꯨꯡ ꯁꯚꯦꯟꯗꯒꯤ ꯍꯥꯡꯕꯅꯦ ꯃꯣꯏ꯫
ꯑꯣ꯫
ꯑꯗꯨ ꯀꯦꯁꯤꯌꯔꯁꯤꯡꯅ ꯊꯕꯛ ꯍꯧꯕꯗꯤ ꯑꯦꯛꯀꯨꯝꯕꯗ ꯑꯌꯨꯛꯇꯗꯤ ꯃꯤ ꯌꯥꯝ ꯂꯥꯛ ꯀꯦꯁꯤꯋꯥꯔꯒꯤꯁꯨ ꯏꯚꯅꯤꯡꯗꯅ ꯌꯥꯝꯕꯅꯦꯕ
ꯎꯝ ꯑꯗꯣ ꯁꯦ ꯑꯦꯠꯇ ꯍꯧꯋꯦꯕꯀꯣ ꯑꯦꯠ ꯅꯥꯏꯟ ꯇꯦꯟ ꯑꯦꯂꯚꯦꯟ ꯑꯦꯂꯚꯦꯟꯒꯨꯝꯕꯗ ꯂꯣꯏꯕꯀꯣ ꯏꯂꯚꯦꯟ ꯑꯦꯂꯚꯦꯟ ꯊꯥꯔꯇꯤ ꯌꯥꯏꯅ
ꯎꯝ ꯌꯥꯏ ꯑꯁ ꯑꯩꯅ ꯍꯦꯛ ꯁꯪꯕꯒ ꯆꯠꯀꯗꯕꯅꯤ
ꯍꯥ
ꯍꯦꯛ ꯁꯪꯕꯒ ꯆꯠꯀꯗꯕꯁꯦ ꯑꯩꯅ ꯋꯥꯔꯤꯁꯤ
ꯑꯦꯠ
ꯑꯦꯠ ꯌꯥꯎꯅꯕ ꯆꯒꯗꯕꯁꯦ ꯍꯥꯏꯕ
ꯎꯝ ꯑꯗꯨꯗꯤ ꯅꯪꯉꯣꯟꯗ ꯍꯪꯕꯅꯦ ꯂꯥꯟꯄ꯭ꯔꯥ ꯍꯥꯏ
ꯅꯪꯒꯤ ꯅꯪꯅ ꯂꯩꯕꯗꯨ ꯑꯩꯉꯣꯟꯗꯒꯤ ꯍꯦꯟꯅ ꯂꯥꯞꯄ꯭ꯔꯥ ꯅꯠꯇ꯭ꯔꯒ ꯆꯞ ꯃꯥꯟꯅꯕ꯭ꯔꯥ
ꯑꯁ ꯑꯩꯒꯤꯗꯤ ꯈꯔ ꯍꯦꯟꯅ ꯂꯞꯄꯦ ꯅꯥꯛꯑꯦ ꯌꯥꯝ ꯂꯥꯞꯇ꯭ꯔꯦꯗ ꯅꯪꯗꯤ ꯑꯃꯨꯛꯀ ꯀꯣꯔꯅꯥꯔꯗꯒꯤ ꯂꯥꯛꯑꯒ ꯕꯖꯥꯔ ꯌꯥꯎꯔꯒ ꯆꯪꯉꯅꯤꯅ
ꯎꯝ
ꯑꯗꯣ ꯈꯪꯗꯦꯗ ꯅꯣꯏ ꯗꯥꯟꯅ ꯊꯤꯟꯕꯤꯒꯦ ꯍꯥꯏꯗꯤ ꯃꯥꯅꯤ
ꯑꯗꯨꯗꯤ ꯑꯩꯈꯣꯏ ꯗꯥꯗꯤ ꯄꯨꯡ ꯅꯥꯏꯗꯦꯅꯦ ꯊꯕꯛ ꯆꯠꯊꯣꯛꯄꯁꯦ
ꯑꯣ ꯌꯧꯒꯗ꯭ꯔꯥ ꯃꯥꯒꯤ ꯒꯥꯔꯤꯗꯣ ꯕꯤꯁꯥꯜ ꯅꯛꯇ
ꯎꯝ ꯑꯗꯨꯝ ꯌꯥꯎꯋꯤꯗ
ꯑꯗꯨꯗꯤ ꯑꯗꯨ ꯃꯇꯝꯗ ꯆꯦꯛ ꯇꯧꯔꯒ ꯆꯠꯄ ꯌꯥꯏꯅ ꯑꯩꯗꯤ ꯑꯝ
ꯃꯣꯔꯅꯤꯡ ꯁꯤꯐꯀꯤ ꯑꯣꯏꯔꯗꯤ ꯑꯗꯨꯝ ꯄꯨꯡ ꯁꯦꯚꯦꯟ ꯑꯩꯠꯇ ꯌꯥꯎꯋꯣ ꯍꯥꯏꯔꯛꯈ꯭ꯔꯦꯅꯦ
ꯎꯝ ꯑꯩꯗꯤ ꯑꯔꯂꯤꯂꯤꯌꯥ ꯍꯥꯏꯒꯅꯤ
ꯑꯩꯁꯨꯨꯅꯤ ꯑꯗꯨꯅ ꯐꯥꯒꯅꯤ
ꯑꯃꯨꯛꯀ ꯌꯨꯝ ꯍꯜꯂꯒ ꯆꯥꯛ ꯊꯣꯡꯉꯒ ꯀ꯭ꯂꯥꯁ ꯆꯠꯀꯅꯤꯕꯀꯣ ꯑꯩꯈꯣꯏꯗꯣ ꯀ꯭ꯂꯥꯁ ꯅꯦꯛꯁ ꯃꯟꯠ ꯐꯥꯎꯕ ꯌꯥꯎꯗꯧ ꯃꯥꯜꯂꯦ ꯑꯗꯨꯒꯤ ꯑꯌꯨꯛ ꯌꯥꯝ ꯉꯟꯅ ꯇꯧꯔꯒ ꯗ
ꯑꯗꯨꯅ ꯐꯩꯌꯦ ꯑꯩꯁꯨ ꯑꯌꯨꯛꯀꯤꯅ ꯄꯥꯝꯃꯦ
ꯑꯝ ꯌꯦꯡꯁꯦ ꯀꯔꯝ ꯀꯥꯟꯗ ꯆꯠꯁꯤꯔ ꯑꯁꯤ ꯍꯞꯇꯗꯨꯗꯗꯤ ꯌꯦꯡꯁꯦ ꯍꯥꯏꯔꯗꯤ ꯌꯦꯡꯁꯦ ꯑꯩꯈꯣꯏꯗꯤ ꯋꯁ ꯐꯣꯔ ꯊꯤꯡꯀꯤꯡ ꯉꯥꯛꯇ ꯇꯧꯁꯦ ꯍꯥꯏꯔꯗꯤ ꯁꯠ ꯁꯠ ꯑꯦꯛꯁꯟ ꯂꯧꯁꯤ ꯑꯦ
ꯀꯔꯤꯒꯤ ꯑꯦ ꯍꯥꯏꯕ꯭ꯔꯥ ꯑꯗꯨꯗꯤ
ꯏꯀꯥꯏꯕ ꯄꯥꯝꯃꯟꯕꯒꯤ ꯏꯀꯥꯏꯈ꯭ꯔꯕ
ꯅꯁꯥꯥꯛꯇꯨꯒ ꯢꯁ ꯏꯀꯥꯏꯒꯅꯨ
ꯑꯗꯣ ꯑꯦꯠꯂꯤꯁ ꯑꯦꯛꯁꯇ꯭ꯔꯥ ꯑꯅꯤ ꯐꯪꯉꯗꯤ ꯕꯆꯠꯀꯤꯗꯤ ꯌꯥꯏꯅ
ꯎꯝ
ꯍꯪꯁꯦ ꯍꯪꯁꯦ ꯄꯣꯠꯇꯨ ꯔꯤꯏꯁꯇꯣꯛ ꯇꯧꯔꯗꯤ ꯐꯒꯅꯤ
ꯎꯝ ꯇꯧꯗ꯭ꯔꯤ ꯉꯟ ꯇꯧꯗ꯭ꯔꯤ ꯀꯟꯗ ꯍꯪ ꯍꯪꯁꯤ ꯑꯗꯨꯝ ꯌꯥꯅꯤꯗ ꯃꯇꯝꯗꯣ ꯆꯞ ꯆꯥꯒꯅꯤ ꯑꯥ ꯑꯗꯨ ꯌꯥꯗꯦ ꯍꯥꯏꯔꯗꯤ ꯈꯪꯗꯦ ꯑꯗꯨ ꯆꯠꯂꯒꯦ
ꯄ꯭ꯂꯤꯁ ꯄ꯭ꯂꯤꯁ ꯇꯧꯔꯒ
ꯑꯩ ꯑꯗꯨꯒꯨꯝꯕꯗꯤ ꯇꯧꯅꯤꯡꯗꯦ
ꯇꯧꯒꯅꯤ
ꯍꯥ
ꯆꯥꯛ ꯆꯔꯒꯦ ꯍꯥꯏꯔ
ꯑꯩꯈꯣꯏꯁꯦ ꯊꯕꯛꯀꯤ ꯋꯥꯔꯤ ꯌꯥꯝꯃꯟꯕꯒꯤ ꯑꯁ ꯑꯣꯏꯔꯝꯃꯤ
ꯍꯦꯕꯦꯟ ꯆꯠꯈꯔ꯭ꯕ꯭ꯔ ꯈꯪꯗꯦ
ꯍꯥꯏꯕꯗꯤ
ꯎꯝ ꯁꯤꯈ꯭ꯔꯕ꯭ꯔꯥ ꯍꯥꯏꯕ
ꯀꯔꯤ ꯁꯤꯈ꯭ꯔꯕꯅꯣ
ꯀꯨꯝꯗ꯭ꯔꯤꯌꯦ ꯑꯩꯈꯣꯏ ꯀꯣꯜ ꯇꯧꯕꯀꯥꯟꯗ ꯆꯠꯈ꯭ꯔꯕꯅꯤ ꯑꯗꯨ ꯌꯥꯗꯦꯗ ꯆꯥꯛꯇꯤ ꯂꯥꯝꯃꯦ ꯑꯩ ꯑꯦꯔꯦꯟꯁ ꯇꯧꯔꯒꯦ ꯑꯦꯔꯦꯟꯖ ꯇꯧꯕ ꯍꯧꯔꯒꯦ ꯍꯣꯏ ꯑꯩꯗꯤ ꯃꯈꯥꯗ ꯂꯩꯔꯤꯕ ꯀꯤꯆꯟꯗ ꯃꯥꯕꯨꯨꯡ ꯉꯥꯏꯔꯒ ꯂꯩꯌꯦꯕ ꯃꯥ ꯁꯨꯀꯨꯝ ꯀꯨꯝꯗꯕ ꯑꯃꯨꯛꯀ ꯑꯩ ꯀꯤꯠꯆꯟꯗ ꯂꯩꯌꯦ ꯃꯥ ꯃꯊꯛ ꯀꯥꯈ꯭ꯔꯕ ꯑꯗꯨ ꯑꯃꯨꯛꯀ ꯀꯨꯝꯗꯦ ꯈꯪ ꯑꯁ ꯃꯇꯝ ꯈꯪꯅ ꯀꯥꯕ ꯌꯥꯏꯅ ꯀꯨꯝꯕ ꯌꯥꯏꯅ ꯀꯔꯤꯒꯤ ꯀꯔꯤꯒꯤ ꯑꯁꯤ ꯗꯤꯁ ꯂꯣꯡ ꯍꯥꯏꯒꯗ꯭ꯔꯥ
ꯀꯔꯤꯕ
ꯗꯤꯁꯂꯣꯡ ꯍꯥꯏꯕꯨ ꯀꯨꯃꯥꯏ ꯍꯥꯏꯕ꯭ꯔꯣ
ꯀꯨꯏꯅ
ꯎꯝ ꯀꯔꯤꯒꯤ ꯑꯗꯨꯃꯛ ꯀꯨꯏꯅ ꯆꯠꯈꯤꯕ꯭ꯔꯥ ꯈꯪꯗꯦꯕ
ꯑ
ꯍꯥ ꯍꯥ
ꯑꯣ ꯁꯣ
ꯎꯝ ꯎꯝ ꯎꯝ ꯎꯝ ꯎꯝ ꯎꯝ ꯎ ꯎꯝ
ꯑꯗꯨ ꯍ ꯑꯗꯨꯗ ꯅꯣꯏ ꯌꯨꯝꯗꯗꯤ ꯑꯗꯨꯝ ꯅꯨꯡꯉꯥꯏꯔꯕ꯭ꯔꯣ ꯃꯤꯌꯥꯝꯗꯣ
ꯑꯩꯈꯣꯏ ꯌꯨꯝꯗ
ꯐꯦꯃꯤꯂꯤꯁꯤꯡꯗꯣ ꯅꯨꯡꯉꯥꯏꯔꯒ ꯂꯩꯕ꯭ꯔꯣ ꯎ
ꯑꯩꯈꯣꯏꯁꯤ ꯑꯗꯨꯝ ꯆꯥꯔꯒ
ꯅꯣꯏ ꯐꯦꯃꯤꯂꯤꯁꯤꯡ ꯀꯃꯥꯏ ꯇꯧꯔꯤꯒꯦ ꯍꯥꯏꯕꯅꯦ
ꯂꯥꯛꯑꯣ ꯂꯥꯛꯑꯣ ꯅꯆꯦꯒ ꯂꯥꯛꯑꯣ ꯀꯩꯁꯨ ꯀꯥꯏꯗꯦ ꯌꯨꯝꯅ ꯐꯠꯇꯦ ꯍꯥꯏꯕꯒꯤ ꯋꯥꯔꯤ ꯈꯔ ꯌꯨꯝꯅꯕꯨ ꯐꯠꯇꯦ ꯍꯥꯏꯕꯒꯤ ꯋꯥꯔꯤ ꯈꯛꯇꯪꯅꯦ ꯂꯥꯛꯑꯣ ꯍꯥꯏꯕ ꯑꯁ ꯑꯣ ꯇꯧꯔ ꯂꯣꯏꯁꯤ
ꯍ ꯅꯪ ꯂꯥꯛꯄꯣ ꯄꯥꯂꯣꯏꯁꯤ ꯑꯣ ꯅꯍꯥꯟꯗꯒꯤ ꯑꯗꯨꯝ ꯀꯧ ꯀꯧꯔꯒ ꯂꯩ ꯅ ꯃꯣꯏꯗꯤ ꯑꯩꯈꯣꯏ ꯑꯅꯤ ꯂꯩꯕ ꯃꯇꯝꯗꯒꯤ
ꯀꯅꯥ
ꯅꯠꯇ꯭ꯔꯣ ꯕꯦꯃꯥ
ꯎꯝ ꯑꯩꯕꯨꯔꯣ ꯅꯣꯏ ꯍꯥꯏꯔꯤꯁꯦ ꯑꯩꯗꯨ ꯉꯥꯅꯨ ꯆꯥꯅꯤꯡꯉꯦ ꯑꯃꯨꯛꯀ
ꯇꯨꯝꯅꯤꯡꯈ꯭ꯔꯕꯅꯦ
ꯑꯩꯒꯤ ꯃꯈꯣꯡ ꯃꯥꯟꯕꯣ ꯇꯨꯝꯅꯤꯡꯕ
ꯑ
ꯇꯨꯝꯅꯤꯡꯕ ꯃꯈꯣꯟ ꯃꯟꯕ꯭ꯔꯣ
ꯇꯨꯝꯅꯤꯡꯈ꯭ꯔꯦ
ꯑꯁ ꯑꯩ ꯅꯪ ꯀꯝ ꯇꯥꯗ ꯇꯥꯗꯦ
ꯑꯩ ꯅꯪꯒꯤ ꯃꯈꯣꯜꯗꯤ ꯇꯥꯌꯦ